ꯇꯥꯕ
ꯇꯥꯏꯌꯦ ꯇꯌꯦ
ꯑꯁ ꯑꯩꯈꯣꯏ ꯁꯤꯗꯗꯤ ꯍꯧꯖꯤꯛꯇꯣ ꯉꯁꯥꯏꯗꯩ ꯅꯣꯡ ꯀꯟꯅ ꯇꯥꯏꯌꯦ ꯅꯣꯏꯗ ꯇꯥꯕ꯭ꯔꯣ ꯀꯃꯥꯏꯅ ꯇꯧꯔꯤꯅꯣ
ꯁꯤꯗꯁꯨꯅꯦ ꯅꯣꯡꯁꯦ ꯑꯔꯣꯏꯕꯤ ꯇꯥꯔꯦ ꯑꯃ ꯍꯥꯏꯥꯏꯊꯕꯕ ꯍ ꯂꯣꯏꯔꯦ ꯉꯁꯥꯏꯗꯒꯤ ꯍꯩꯊꯗꯅ ꯑꯩꯁꯦ ꯑꯃꯨꯛ ꯕꯖꯥꯔ ꯆꯠꯂꯨꯕꯅꯦꯕ ꯑꯩꯁꯦ ꯕꯖꯥꯔ ꯆꯠꯂꯨꯕꯁꯤꯗ ꯕꯖꯥꯔꯁꯦ ꯕꯖꯥꯔꯗꯒꯤꯩ ꯍꯜꯂꯛꯀꯦꯅ ꯍꯦꯛ ꯇꯧꯕꯒ ꯅꯣꯡꯁꯦ ꯍꯩꯊꯔꯛꯑꯕ ꯅꯣꯡ ꯁꯦ ꯍꯩꯊꯔꯛꯄꯗꯒꯤꯩ ꯑꯩꯁꯦ ꯗꯨꯀꯥꯟ ꯑꯃꯗ ꯆꯪꯉꯒ ꯄꯜꯂꯒ ꯂꯩꯔꯕ ꯅꯣꯡꯁꯦ ꯑꯩꯁꯦ ꯀꯩꯅꯣꯁꯨ ꯁꯥꯇꯤꯟꯁꯨ ꯄꯨꯍꯧꯗ꯭ꯔꯕ ꯑꯩꯁꯦ ꯑꯗꯨꯗꯨꯅ ꯑꯩꯁꯦ ꯃꯤꯒꯤ ꯗꯨꯀꯥꯟ ꯃꯃꯥꯡꯗꯨꯗ ꯂꯦꯞꯄꯒ ꯂꯩꯔꯦ ꯑꯗꯨꯝ ꯂꯦꯞꯄ ꯂꯩꯕꯁꯤꯗ ꯗꯨꯀꯥꯟ ꯃꯄꯨꯗꯨꯁꯨ ꯍꯥꯏꯐꯦꯠ ꯍꯥꯏꯐꯦꯠꯇ ꯌꯦꯡꯉꯛꯄ ꯍꯥꯏꯇꯥꯔꯦ ꯑꯩꯁꯦ ꯁꯥꯇꯤꯟ ꯄꯨꯔꯛꯍꯧꯗ꯭ꯔꯕ ꯑꯩꯁꯦ ꯏꯁꯨ ꯏꯀꯥꯏꯕ ꯍꯥꯏ ꯇꯔꯦ ꯃꯤꯗꯨꯒꯤ ꯃꯃꯥꯡꯗ ꯏꯀꯥꯏꯗꯅ ꯑꯩꯁꯦ ꯄꯣꯠ ꯑꯃꯨꯛ ꯂꯩꯁꯤꯟꯅꯔꯦ ꯃꯣꯏ ꯗꯨꯀꯥꯟꯗꯒꯤ ꯑꯆꯥꯄꯣꯠ ꯑꯃꯅꯤ ꯑ ꯂꯩꯁꯤꯟꯅꯕ ꯁꯥꯔꯒ ꯂꯩꯊꯣꯛ ꯂꯂꯕ ꯑꯩꯁꯦ ꯑꯗꯨꯗꯨꯒ ꯑꯆꯥꯄꯣꯠꯇꯣ ꯑꯗꯨꯝ ꯂꯦꯞꯅ ꯂꯦꯞꯅ ꯑꯗꯨꯝ ꯆꯥꯔꯦ ꯑꯩꯁꯦ ꯅꯣꯡꯁꯨ ꯆꯨꯕꯅꯤꯅ ꯅꯣꯡ ꯂꯦꯞꯄ ꯉꯥꯏꯕ ꯑꯣꯏꯅ ꯑꯗꯨꯗꯨꯒ ꯅꯣꯡꯗꯨꯣ ꯉꯥꯏꯍꯥꯛ ꯈꯤꯇꯪ ꯄꯥꯊꯔꯛꯑꯀꯥꯟꯗ ꯑꯩꯁꯦ ꯑꯗꯩꯗꯤ ꯂꯥꯛꯂꯦꯕ ꯑꯗꯨꯃꯥꯏꯅ ꯇꯧꯔꯒ ꯄꯨꯡꯂꯨꯞꯁꯨ ꯂꯨꯞꯄ ꯐꯤꯔꯣꯟꯜꯗꯩ ꯀꯔꯤꯗꯩ ꯄꯨꯡꯂꯨꯞꯅꯤ ꯂꯨꯞꯄꯒ ꯂꯥꯛꯏꯁꯦ ꯑꯩꯁꯦ ꯐꯤꯁꯨ ꯐꯧꯔꯝꯃꯥꯏꯁꯦ ꯅꯤꯡꯁꯤꯡꯉꯛꯑꯕꯗꯨꯗꯨꯒ ꯐꯣꯟ ꯇꯧꯗꯧꯁꯤꯅꯦ ꯑꯗꯨꯝ ꯑꯩꯁꯦ ꯌꯧꯔꯒ ꯑꯗꯨꯝ ꯂꯧꯁꯤꯜꯂꯒꯦ ꯍꯥꯏꯗꯤ ꯅꯣꯡꯗ ꯆꯨꯔ ꯐꯅ ꯍꯥꯡꯈ꯭ꯔꯕꯅꯤꯅ ꯄꯨꯡꯞ ꯂꯨꯞꯄꯝꯃꯅꯤꯗꯅ ꯐꯧꯔꯝꯕ ꯐꯤ ꯀꯩꯀꯥꯗꯨꯁꯨ ꯑꯗꯨꯗꯨꯅ ꯑꯩꯁꯦ ꯀꯣꯟꯅ ꯑꯗꯨꯝ ꯌꯧꯔꯒ ꯑꯗꯨꯝ ꯂꯧꯁꯤꯜꯂꯒꯦꯅ ꯈꯜꯂꯕ ꯑꯗꯣ ꯅꯣꯏ ꯑꯗꯨꯗ ꯀꯌꯥꯝ ꯌꯥꯝ ꯀꯟꯅ ꯆꯨꯒꯦ ꯅꯣꯡꯕꯣ
ꯀꯣꯏꯁꯨ ꯀꯥꯏꯦ ꯍꯧꯖꯤꯛ ꯇꯤ ꯈꯔ ꯍꯥꯡꯈ꯭ꯔꯦ ꯑꯩꯁꯤꯅꯦ ꯍꯥꯏꯗꯤ ꯉꯥꯛꯇꯪ ꯍꯤꯞꯄꯝꯕꯅꯦꯕ ꯑꯩꯁꯦ ꯁꯥꯏꯌꯦ ꯉꯥꯛꯇꯪ ꯇꯨꯝꯒꯦꯅ ꯑꯗ ꯍꯦꯛꯇꯅꯦ ꯅꯣꯡ ꯃꯈꯀꯣꯟꯁꯦ ꯍꯦꯛꯇ ꯀꯟꯅ ꯂꯥꯞꯅ ꯇꯥꯕꯤꯗꯨ ꯑꯗꯨꯃꯥꯏꯅ ꯂꯥꯛ ꯂꯩꯔꯝꯃꯦ ꯑꯗꯒꯤ ꯍꯦꯛꯇ ꯑꯩꯁꯨ ꯐꯤꯁꯦ ꯐꯤ ꯑꯊꯥꯕ ꯉꯁꯤꯗꯤ ꯃꯣꯝꯄꯥꯛ ꯑꯗꯇꯩ ꯀꯩꯗꯩ ꯑꯩꯅ ꯅꯨꯡꯁꯥ ꯈꯔ ꯁꯥꯏꯌꯦꯅ ꯐꯧꯗꯣꯛꯄꯅꯦꯕ ꯑꯗꯨꯒꯤꯉꯩꯗꯨ ꯍꯦꯛꯇ ꯂꯧꯁꯤꯜꯅꯉꯥꯏ ꯍꯣꯠꯅꯕꯗ ꯆꯦꯟꯊꯔꯒ ꯃꯈꯥꯁꯤꯗ ꯑꯗꯨ ꯂꯧꯕꯗꯤ ꯂꯧꯁꯤꯜꯍꯧꯔꯣꯏ ꯑꯩꯕꯨꯗꯤ ꯑꯗꯨ ꯅꯣꯡꯗꯨ ꯆꯣꯠꯍꯟꯒꯅꯣ ꯍꯥꯏꯗꯤ ꯍꯧꯖꯤꯛꯀꯥꯟ ꯅꯣꯡꯁꯤꯗꯤ ꯅꯍꯥꯟꯗꯒꯤꯩꯒ ꯇꯥꯔꯨꯗ꯭ꯔꯒ ꯇꯥꯔꯛꯄꯒ ꯅꯣꯡ ꯆꯣꯠꯄꯁꯤ ꯏꯁꯁꯥ ꯅꯥꯗꯣꯏ ꯇꯧꯕꯅꯦꯕ ꯑꯗꯨꯅꯕ ꯅꯪ ꯗꯨꯀꯥꯟꯗ ꯄꯜꯂ ꯂꯩ ꯍꯥꯏꯗꯨꯕꯨ ꯅꯨꯡꯁꯥꯁꯨ ꯉꯁꯥꯏ ꯑꯩ ꯌꯥꯡꯈꯩ ꯁꯥꯔꯤꯅꯦ ꯑꯗꯨꯕꯨ ꯁꯥꯇꯤꯟ ꯑꯃ ꯄꯨꯔ ꯆꯠꯄ ꯀꯩꯗꯧꯒꯦ ꯅꯪꯕꯨ ꯑꯗꯨꯝ ꯅꯣꯡꯕꯨ ꯇꯥꯔꯁꯨ ꯅꯨꯡꯁꯥꯕꯨ ꯁꯥꯔꯁꯨ ꯁꯥꯇꯤꯟꯗꯨꯃ ꯌꯥꯎ ꯇꯥꯔꯗꯤ ꯑꯗꯨꯝ ꯅꯨꯡꯉꯥꯏꯔꯦꯗꯅ ꯑꯗꯨꯣ ꯍꯌꯦꯡꯈꯌꯦꯡ ꯁꯥꯇꯤꯟꯗꯨꯣ ꯄꯨꯔ ꯄꯨꯔ ꯆꯠꯂꯣ ꯅꯪꯉꯃ ꯑꯗꯨꯝ ꯇꯧꯔꯗꯣꯏꯅꯤ ꯅꯣꯡꯗꯨ ꯅꯪꯉꯤꯗꯨꯅ ꯁꯥꯗꯨ ꯅꯥꯅꯤ ꯍꯥꯏꯕ
ꯑꯗꯨꯅꯦ ꯑꯩꯁꯦ ꯚꯥꯞꯁꯦ ꯑꯣꯏꯍꯧꯗ꯭ꯔꯕ ꯄꯨꯔꯛꯀꯦ ꯄꯨꯒꯦꯅꯗꯤ ꯈꯟꯕꯅꯦꯕ ꯑꯩꯁꯦ ꯑꯃꯨꯛ ꯍꯥꯏꯗꯤ ꯅꯨꯡꯁꯥꯗꯣ ꯁꯥꯔꯤꯀꯥꯟꯗꯕꯨꯗꯤ ꯆꯠꯄꯅꯦ ꯑꯗꯨꯑꯣꯏꯁꯨ ꯑꯩꯗꯤ ꯅꯨꯡꯁꯥ ꯁꯥꯔꯁꯨ ꯍꯥꯏꯗꯤ ꯑꯗꯨꯝ ꯇꯤꯟ ꯌꯥꯎꯔꯁꯨ ꯑꯩꯗꯤ ꯑꯗꯨꯝ ꯆꯠꯂꯤꯕ ꯊꯄꯝ ꯆꯂꯣ ꯍꯥꯏꯗꯤ ꯄꯥꯏꯊꯣꯛ ꯄꯥꯏꯁꯤꯟ ꯇꯧꯕꯗꯣ ꯍꯥꯏꯗꯤ ꯑꯩꯉꯣꯟꯗ ꯌꯥꯝꯅ ꯀꯩ ꯍꯥꯏꯅꯤ ꯋꯥꯏ ꯆꯤꯟꯕꯒꯤ ꯇꯥꯏꯞꯇ ꯇꯧꯕ ꯍꯥꯏꯇꯥꯔꯦ ꯑꯗꯨꯗꯨꯅ ꯑꯩꯁꯦ ꯁꯥꯇꯤꯟꯁꯦ ꯄꯨꯗꯕꯤ ꯆꯠꯂꯨꯕꯅꯦꯕ ꯑꯗꯨꯗꯨꯒꯗꯤ ꯅꯣꯡꯁꯦ ꯅꯪꯂꯦꯗꯅ ꯅꯣꯡꯁꯦ ꯆꯣꯠꯇꯅꯕ ꯍꯥꯏꯅꯗꯤ ꯍꯣꯠꯅꯕꯅꯦ ꯑꯗꯣ ꯈ꯭ꯔꯦ ꯍꯥꯏꯗꯤ ꯁꯥꯇꯤꯟ ꯀꯩꯀꯥꯗꯣ ꯌꯥꯎꯍꯧꯗ꯭ꯔꯕꯅꯤꯅ ꯑꯩꯗꯣ ꯑꯗꯣ ꯈꯪꯗꯦ ꯍꯣꯔꯦꯟꯁꯤꯅ ꯑꯃꯨꯛ ꯀꯃꯥꯏꯅ ꯇꯧ ꯑꯗꯨꯏ ꯅꯣꯡ ꯅꯣꯡ ꯆꯣꯠꯈ꯭ꯔꯕꯅꯤꯅ ꯁꯥꯥꯁꯦ ꯑꯃꯨꯛ ꯉꯝꯗꯕ ꯑꯣꯏꯗ꯭ꯔꯤꯕ꯭ꯔꯥ ꯈꯪꯗꯦ ꯇꯧꯔꯤꯁꯦ
ꯅꯍꯟꯒꯅꯣꯅ ꯐꯤꯅꯔꯣꯟꯜꯗꯨ ꯐꯖꯅ ꯑꯀꯪꯕ ꯐꯣꯡꯗꯣꯛꯑꯒ ꯂꯩꯌꯣ ꯑꯩꯁꯨ ꯍꯦꯛꯇ ꯉꯁꯥꯏ ꯂꯧꯁꯤꯜꯂꯨꯕ ꯐꯤꯔꯣꯜꯈꯩꯗꯨ ꯂꯣꯏꯁꯤꯜꯂꯤꯅꯦ ꯍꯥꯏꯗꯤ ꯃꯣꯝꯄꯥꯛꯇꯩ ꯀꯩꯀꯥꯗꯣ ꯊꯥꯖꯤꯜꯂꯒ ꯈꯣꯠꯂꯒ ꯑꯗꯨ ꯅꯪ ꯕꯖꯥꯔ ꯆꯠꯂꯨꯕꯗꯨꯕꯨ ꯍꯥꯏꯗꯤ ꯄꯣꯠ ꯆꯩ ꯈꯣꯡꯍꯧꯕ꯭ꯔꯣ ꯀꯃꯥꯏ
ꯄꯣꯠ ꯆꯩꯩ ꯍꯥꯏꯁꯦ ꯑꯗꯨꯝ ꯑꯩꯒꯤ ꯏꯟꯁꯥꯡ ꯅꯥꯕꯤ ꯀꯩꯀꯥꯁꯨ ꯂꯩꯔꯛꯄꯅꯦꯕ ꯑꯗꯨꯗꯨꯒ ꯏꯃꯥꯟꯅꯕꯤ ꯑꯩꯒ ꯂꯩꯃꯤꯟꯅꯕꯗꯣ ꯃꯥꯒꯤ ꯄꯣꯠꯆꯩ ꯈꯔ ꯑꯃꯁꯝꯨ ꯌꯥꯎꯔꯛꯄ ꯑꯗꯨꯗꯨꯒ ꯑꯩꯁꯦ ꯗꯨꯀꯥꯟ ꯑꯗꯨꯋꯥꯗ ꯆꯪꯉꯒ
ꯑꯩ ꯀꯩꯀꯥꯁꯨ ꯂꯩꯔꯛꯄꯅꯦꯕ
ꯑꯥ ꯑꯇꯣꯞꯄ ꯀꯩꯀꯩ ꯍꯣꯡꯍꯧꯒꯦ
ꯑꯇꯣꯞꯄꯁꯦ ꯏꯟꯁꯥꯡꯗꯤ ꯑꯗꯨꯝ ꯈꯔ ꯈꯔꯗꯤ ꯍꯣꯡꯍꯧꯋꯦ ꯈꯥꯃꯦꯟ ꯀꯩꯀꯥꯗꯨꯗꯤ ꯑꯗꯨꯝ ꯐꯖꯅ ꯍꯣꯡꯍꯧꯋꯦꯕ ꯂꯨꯄꯥ ꯀꯨꯟ ꯀꯨꯟꯗ ꯑꯗꯨꯃꯥꯏꯅ ꯊꯥꯍꯧꯋꯦꯕ ꯀꯦꯖꯤꯗ ꯑꯗꯣ ꯑꯇꯩꯗꯨꯕꯨꯗꯤ ꯈꯔ ꯈꯤꯇꯪ ꯍꯥꯏꯗꯤ ꯍꯥꯟꯅꯃꯥꯏꯅ ꯄꯤꯕ ꯃꯃꯜꯗꯣ ꯑꯗꯨꯗ ꯑꯗꯨꯝ ꯄꯤꯕꯨꯗꯤ ꯄꯤꯍꯧꯋꯦ ꯑꯗꯣ ꯈꯥꯃꯦꯟ ꯀꯩꯀꯥ ꯑꯗꯒꯤ ꯗꯁ ꯁ ꯀꯩꯀꯥꯗꯤ ꯂꯣꯏꯅ ꯍꯣꯡꯍꯧꯋꯦꯕ ꯑꯗꯨꯗꯨꯅ ꯑꯩꯁꯦ ꯑꯗꯨ ꯀꯩꯀꯥꯗꯨꯁꯨ ꯈꯔ ꯂꯩꯁꯤꯜꯂꯛꯄ ꯍꯣꯔꯦꯟ ꯅꯨꯃꯤꯗꯥꯡꯁꯦ ꯊꯣꯡꯅꯤꯡꯉꯥꯏꯁꯨ ꯂꯩꯇꯦꯅ ꯃꯥ ꯏꯃꯥꯟꯅꯕꯤ ꯑꯩꯒ ꯂꯩꯃꯤꯟꯅꯕꯗꯨꯅꯁꯨ ꯐꯣꯟꯁꯦ ꯇꯧꯔꯒ ꯏꯟꯁꯥꯡ ꯄꯤ ꯄꯤꯕꯤꯁꯨ ꯈꯔ ꯌꯦꯡꯉꯒ ꯂꯩꯁꯜꯂꯛꯑꯣ ꯈꯣꯠꯄꯅ ꯍꯥꯏꯕꯗꯨꯗ ꯑꯩꯁꯦ ꯃꯌꯦꯛꯀꯤꯗꯤ ꯕꯖꯥꯔ ꯆꯠꯂꯨꯕꯁꯦ ꯏꯟꯁꯥꯡ ꯂꯩꯕ ꯆꯠꯄ ꯅꯠꯇꯦꯕ ꯐꯤꯔꯣꯜ ꯑꯃ ꯑꯗ ꯌꯦꯡꯉꯦꯅ ꯆꯠꯄꯅꯦꯕ ꯐꯨꯔꯤꯠ ꯑꯃ ꯑꯅꯤꯗ ꯌꯦꯡ ꯀꯥꯏꯅ ꯑꯗꯣ ꯐꯨꯔꯤꯠꯇꯨ ꯌꯦꯡꯉꯤꯀꯥꯟꯗ ꯅꯣꯡꯁꯦ ꯍꯩꯊꯔꯛꯄꯅ ꯍꯥꯟꯈꯤꯕꯅꯦꯕ ꯑꯗꯩꯗꯤ ꯑꯩꯁꯦ ꯏꯟꯖꯥꯡ ꯅꯥꯄꯤꯗꯣ ꯅꯣꯡ ꯂꯦꯞꯄ ꯉꯥꯏꯍꯥꯛ ꯉꯥꯏꯔꯒ ꯑꯗꯨꯝ ꯅꯣꯡ ꯂꯦꯞꯈꯤꯕꯈꯩꯁꯦ ꯏꯟꯖꯥꯡ ꯅꯥꯄꯤ ꯍꯥꯟꯅ ꯂꯩꯔꯨꯔꯦ ꯐꯤꯔꯣꯜꯗꯤ ꯑꯗꯨꯒꯤ ꯃꯃꯥꯡꯗ ꯂꯩꯔꯕꯅꯦꯕ ꯑꯗꯣ ꯑꯩꯁꯦ ꯍꯣꯔꯦꯟ ꯅꯣꯏ ꯗ ꯂꯥꯛꯀꯦ ꯇꯧꯅꯩ ꯅꯣꯏꯗ ꯂꯥꯛꯑꯒ ꯑꯩ ꯉꯁꯥꯏ ꯑꯩ ꯍꯧꯖꯤꯛ ꯂꯩꯔꯛꯄ ꯐꯤꯔꯣꯜꯗꯨꯅ ꯌꯦꯡꯍꯟꯒꯦ ꯇꯧꯅꯦꯕ ꯐꯖꯕ꯭ꯔꯥ ꯐꯖꯗꯕ꯭ꯔꯥ ꯍꯥꯏꯗꯣ ꯑꯗꯨꯗꯨꯒ ꯍꯌꯦꯡ ꯐꯣꯇꯣꯅ ꯑꯃꯨꯛꯁꯦ ꯇꯧꯅꯦꯕ
ꯌꯥꯏꯑꯦ ꯅꯝꯃꯣꯁꯦ ꯅꯪꯒꯤꯗꯣ ꯐꯖ ꯇꯥꯔꯗꯤ ꯑꯩꯁꯨꯦ ꯂꯩꯔꯒꯦ ꯍꯥꯏꯗꯤ ꯑꯩꯁꯨ ꯐꯤꯔꯣꯜꯁꯦ ꯍꯧꯖꯤꯛꯀꯥꯟꯁꯦ ꯁꯥꯅ ꯁꯥꯕꯒ ꯐꯤꯔꯣꯜꯁꯦ ꯍꯥꯏꯗꯤ ꯍꯥꯟꯅꯒꯤ ꯃꯩꯗꯨꯛꯇ ꯁꯦꯠꯅꯤꯡꯗ꯭ꯔꯦꯕ ꯑꯗꯨꯅ ꯑꯏꯪꯕ ꯉꯥꯛꯇꯅꯦ ꯁꯦꯠꯅꯤꯡꯉꯁꯤꯦ ꯐꯧꯣꯛ ꯐꯧ ꯂꯥꯎꯕ ꯏꯁꯥꯗ ꯅꯨꯡꯉꯥꯏꯕ ꯂꯩꯗꯅ ꯀꯥꯂꯦꯟ ꯊꯥꯁꯤꯗꯤ ꯐꯤꯖꯥꯁꯦ ꯍꯥꯏꯗꯤ ꯏꯅꯤꯡꯗꯦꯕ ꯍꯥꯏꯗꯅ ꯑꯄꯥꯕ ꯈꯣꯠꯄ ꯏꯟꯗ꯭ꯔꯗꯤ ꯑꯗꯨꯣ ꯈꯥꯃꯦꯟ ꯍꯣꯡꯉꯦ ꯍꯥꯏꯗꯣ ꯑꯩꯗꯤ ꯈꯥꯃꯦꯟꯒꯨꯝꯕꯁꯦ ꯍꯥꯏꯗꯤ ꯕꯖꯥꯔꯗꯩ ꯄꯥꯛ ꯂꯩꯇ꯭ꯔꯦꯕ ꯍꯥꯏꯗꯤ ꯕꯖꯥꯔꯒꯤꯗꯤ ꯃꯣꯏ ꯍꯧꯖꯤꯛꯀꯥꯟꯗꯤ ꯊꯨꯅ ꯄꯥꯟꯅꯕꯅꯦꯅ ꯍꯦꯛꯇ ꯍꯤꯗꯥꯛ ꯂꯥꯡꯊꯛ ꯉꯥꯛ ꯌꯥꯝ ꯍꯦꯛꯇ ꯀꯥꯞꯄꯤꯗꯅ ꯑꯗꯨꯅ ꯑꯩꯈꯣꯏꯗꯤ ꯍꯤꯡꯒꯣꯜꯗꯣ ꯈꯔ ꯆꯥꯎꯕꯅꯤꯅꯦ ꯍꯤꯡꯒꯣꯜꯗꯣ ꯑꯩꯅ ꯊꯕꯤ ꯈꯔ ꯊꯖꯤꯜꯂꯦ ꯍꯥꯏꯗꯤ ꯃꯇꯝ ꯃꯇꯝꯒꯤ ꯑꯣꯏꯕ ꯈꯥꯃꯦꯟ ꯈꯔ ꯊꯥꯔꯦ ꯑꯗꯣ ꯅꯣꯏꯗꯤ ꯍꯤꯡꯒꯣꯜ ꯂꯩꯇꯕꯅꯤꯅꯦ ꯑꯗꯨꯅꯅꯦ ꯂꯩꯔꯒ ꯆꯥꯔꯤꯗꯣ ꯑꯗꯨꯗꯣ ꯅꯪꯅ ꯍꯣꯔꯦꯟ ꯂꯥꯛꯄꯗꯅꯦ ꯑꯩꯁꯨ ꯈꯥꯃꯦꯟꯗꯒꯤ ꯊꯕꯤꯗꯒꯤ ꯃꯥꯏꯔꯦꯟꯁꯨ ꯑꯆꯧꯕ ꯑꯃ ꯄꯥꯜꯍꯧꯕꯅꯦ ꯅꯣꯏꯒꯤꯗꯤ ꯃꯤ ꯌꯥꯝꯗꯕꯅꯤꯅ ꯆꯔꯥ ꯈꯥꯅꯦꯕ ꯃꯆꯥꯁꯨ ꯌꯥꯎꯍꯧꯕꯅꯦ ꯑꯗꯨꯏꯈꯩꯗꯨꯣ ꯍꯦꯛꯆꯤꯜꯂ ꯊꯝꯃꯝꯒꯦ ꯅꯪ ꯑꯗꯨꯁꯨ ꯂꯧꯕ ꯑꯣꯏꯅꯅꯦ ꯂꯥꯛꯑꯣꯀꯣ ꯅꯪꯒꯤ ꯐꯨꯔꯤꯠꯈꯩꯗꯨꯁꯨ ꯄꯨꯔꯒ
ꯍꯣꯏ ꯑꯩꯁꯨ ꯑꯗꯨꯃꯥꯏꯅ ꯂꯥꯛꯀꯦꯅꯅꯦ ꯑꯩꯗꯣ ꯂꯥꯛꯄꯗ ꯑꯩꯁꯦ ꯏꯇꯣꯝꯇ ꯂꯥꯛꯄꯁꯨ ꯇꯟꯕ ꯑꯗꯨꯗꯨꯅꯥ ꯑꯩꯒ ꯂꯩꯃꯤꯟꯅꯕ ꯏꯃꯥꯟꯅꯕꯤꯗꯨꯒ ꯂꯥꯡꯃꯤꯟꯅꯒꯦ ꯇꯧꯕꯅꯦꯕ ꯃꯥꯁꯨ ꯃꯁꯥꯁꯦ ꯉꯔꯥꯡ ꯅꯍꯥꯟꯗꯒꯤꯩ ꯑꯗꯨꯝ ꯈꯔ ꯈꯔ ꯆꯤꯐꯦꯠ ꯆꯤꯐꯦꯠ ꯅꯥꯔꯒ ꯂꯩꯕ ꯕꯅꯦꯕ ꯑꯗꯨ ꯍꯥꯏꯕꯁꯦ ꯉꯝꯗꯕ ꯉꯁꯥꯏꯗꯒꯤ ꯑꯗꯣ ꯑꯩꯅ ꯍꯧꯖꯤꯛꯄꯨꯗꯤ ꯍꯥꯏꯕꯅꯤ ꯆꯠꯂꯨꯁꯦꯅ ꯍꯥꯏꯕꯗ ꯃꯥꯅ ꯌꯥꯏꯌꯦꯕꯨꯗꯤ ꯍꯥꯏꯌꯦ ꯃꯥꯒ ꯇꯧꯔꯒ ꯍꯣꯔꯦꯟꯁꯦ ꯑꯗꯨꯃꯥꯏꯅ ꯇꯧꯔꯒ ꯂꯥꯛꯀꯦ ꯑꯗꯨꯗꯨꯒ ꯅꯪ ꯀꯩꯀꯩ ꯆꯥꯅꯤꯡꯒꯦ ꯍꯥꯏꯗꯤ ꯉꯁꯤꯗꯤ ꯅꯣꯡꯁꯨ ꯆꯨ ꯆꯨꯕꯅꯤꯅ ꯍꯩꯔꯥ ꯀꯩꯀꯥ ꯆꯥꯁꯤꯔꯥ ꯍꯥꯏꯅ ꯈꯜꯂꯝꯕꯅꯦꯕ ꯅꯣꯏꯗ ꯄꯨꯔꯛꯑꯒ ꯄꯨꯂꯞ ꯆꯥꯃꯤꯟꯅꯁꯤꯔ ꯄꯨꯂꯞ ꯆꯥꯃꯤꯟꯅꯁꯤꯔꯥ ꯍꯥꯏꯅ ꯍꯩꯅꯧ ꯀꯩꯀꯥ ꯃꯦꯠꯄꯗꯣ ꯑꯗꯣ ꯍꯧꯖꯤꯛ ꯅꯣꯡꯁꯦ ꯆꯨꯈ꯭ꯔꯕꯅꯤꯅ ꯍꯧꯖꯤꯛꯇꯤ ꯆꯥꯕꯗꯨ ꯀꯩꯁꯨ ꯄꯥꯛꯅ ꯆꯥꯅꯤꯡꯕꯗꯨꯣ ꯑꯣꯏꯗ꯭ꯔꯦꯗꯅ ꯍꯧꯖꯤꯛ ꯍꯧꯖꯤꯛ ꯍꯩ ꯔꯥꯗꯨꯗꯤ ꯑꯗꯨꯗꯨꯅ ꯁꯤꯡꯖꯨꯒꯨꯝꯕ ꯑꯣꯏꯅ ꯁꯨꯔꯒ ꯆꯥꯁꯤꯔ ꯑꯩ ꯍꯣꯔꯦꯟ ꯂꯥꯛꯄꯗ ꯄꯣꯠ ꯆꯩ ꯀꯩꯀꯥꯗꯣ ꯑꯗꯨꯝ ꯂꯩꯔꯒ ꯄꯨꯣꯔꯛꯈꯤꯕꯕ ꯁꯤꯡꯖꯨ ꯃꯄꯣꯠꯇꯣ
ꯌꯥꯏꯌꯦ ꯍꯣꯇꯦꯜꯗ ꯁꯧꯕ ꯁꯤꯡꯗꯨꯨꯗꯨꯗꯤ ꯆꯥꯅꯤꯡꯗꯦꯕ ꯍꯥꯏꯗꯤ ꯏꯁꯥꯅ ꯑꯣꯏꯅ ꯐꯖꯅ ꯈꯔ ꯌꯥꯝꯡꯉꯛꯀꯣ ꯄꯥꯛ ꯑꯃ ꯄꯤꯛ ꯊꯅ ꯇꯧꯔꯒ ꯆꯥꯁꯦ ꯀꯣꯕꯤꯒꯗꯨꯗꯤ ꯂꯩꯔꯛꯑꯅꯣ ꯍꯥꯏꯗꯤ ꯀꯣꯕꯤꯗꯨꯗꯤ ꯑꯩꯈꯣꯏ ꯍꯤꯡꯒꯣꯜꯒꯤꯅꯦ ꯑꯆꯧ ꯑꯆꯧꯕ ꯑꯩꯅ ꯉꯔꯥꯡꯗ ꯍꯦꯛꯄꯒꯤꯅꯦ ꯐ꯭ꯔꯤꯖꯇ ꯊꯝꯃꯦ ꯑꯗꯨꯏꯗꯨꯣ ꯑꯣꯏꯅ ꯁꯨꯔꯁꯦ ꯑꯗꯨꯒꯅꯦ ꯁꯤꯡꯖꯨꯗ ꯍꯥꯞꯄ ꯌꯥꯕ ꯃꯅꯝ ꯅꯨꯡꯁꯤꯕ ꯂꯩꯗꯅ ꯀꯣꯝꯄ꯭ꯔꯦꯠꯀꯨꯝꯕ ꯑꯗꯒꯤ ꯇꯨꯝꯅꯤꯡꯈꯣꯛꯀꯥꯗꯣ ꯅꯣꯏꯒꯤ ꯊꯣꯔꯛꯄꯒꯤ ꯑꯃ ꯏꯅꯦ ꯑꯃ ꯐꯝꯕꯗꯣ ꯑꯗꯨꯗꯒꯤ ꯇꯨꯝꯅꯤꯡꯈꯣꯛꯇꯣ ꯂꯧꯔꯛꯑꯣ ꯃꯥꯏ ꯇꯨꯝꯅꯤꯡꯈꯣꯛꯇꯣ ꯃꯅꯝꯁꯦ ꯌꯥꯝ ꯅꯨꯡꯁꯤꯕꯅꯦ ꯑꯗꯨꯒꯤ ꯕꯣꯔꯥ ꯑꯣꯏꯒꯦꯔꯥ ꯅꯣꯏꯅ ꯍꯥꯏꯗꯤ ꯑꯗꯨꯝ ꯌꯦꯡꯉꯑꯣ ꯆꯅꯥ ꯑꯣꯏꯒꯦꯔꯥ ꯅꯣꯏꯅ ꯑꯗꯨꯝ ꯆꯥꯒ ꯊꯛꯄ ꯌꯥꯕꯗꯣ ꯑꯗꯨꯒ ꯆꯥꯉꯥꯡꯂ ꯀꯅꯣꯃ ꯂꯣꯜꯂꯒ ꯆꯥꯁꯦ ꯆꯥꯉꯥꯡ ꯊꯛꯅꯤꯡꯕ꯭ꯔꯣ ꯅꯣꯏ ꯁꯪꯒꯣꯝ ꯆꯥ ꯊꯛꯅꯤꯡꯕ꯭ꯔꯣ
ꯑꯩꯗꯤ ꯏꯌꯥ ꯌꯥꯏꯌꯦ ꯑꯗꯣ ꯑꯩꯒ ꯂꯩꯃꯤꯟꯅꯕ ꯏꯃꯥꯟꯅꯕꯤꯗꯣ ꯃꯥꯗꯤ ꯋꯥꯁꯨ ꯄꯦꯠꯄꯅꯤꯅ ꯃꯥꯗꯤ ꯀꯔꯝꯕ ꯊꯛꯅꯤꯡꯉꯤꯅꯣꯗꯤ ꯈꯪꯗ꯭ꯔꯤ ꯑꯗꯣ ꯀꯩꯅꯣꯒꯤ ꯆꯥꯉꯧꯕ ꯊꯪꯅꯤꯡꯉꯁꯨ ꯑꯗꯨꯝ ꯍꯥꯏꯗꯤ ꯍꯣꯔꯦꯟ ꯂꯥꯛꯄꯩꯗꯨꯗ ꯃꯥꯒꯩꯒ ꯑꯗꯨꯗ ꯑꯗꯨꯃꯥꯏꯅ ꯂꯥꯛꯃꯤꯟꯅꯕꯩꯗꯨꯗ ꯃꯥꯅ ꯆꯥꯉꯧ ꯊꯛꯅꯤꯡꯉꯦ ꯍꯥꯏꯔꯒꯗꯤ ꯁꯪꯒꯣꯝꯗꯣ ꯑꯗꯨꯝ ꯂꯩꯔꯛꯑꯒꯦꯕ ꯑꯗ ꯃꯥꯅ ꯆꯉꯥꯡ ꯊꯛꯅꯤꯡꯉꯦ ꯍꯥꯏꯔꯒꯅ ꯑꯗꯨꯝ ꯂꯩꯗꯕꯤ ꯂꯥꯛꯑꯒꯦꯕ ꯆꯥ ꯃꯅꯥ ꯀꯩꯀꯥꯗꯣ ꯂꯩꯔꯛꯑꯣꯔꯥ ꯅꯠꯇ꯭ꯔꯒ ꯅꯪ ꯑꯗꯨꯗ ꯂꯩꯕ꯭ꯔꯕ ꯍꯥꯏꯗꯤ ꯂꯩꯇ꯭ꯔꯒꯗꯤ ꯑꯩ ꯑꯗꯨꯝ ꯂꯩꯔꯛꯀꯦꯕ
ꯑ ꯂꯩꯔꯛꯀꯗꯍꯦ ꯆꯥ ꯃꯅꯥꯕꯨ ꯀꯔꯤꯅꯣ ꯑꯩꯈꯣꯏꯒꯤꯗꯤ ꯑꯗꯨꯝ ꯅꯨꯃꯤꯠ ꯈꯨꯗꯤꯡꯒꯤ ꯑꯗꯨꯝ ꯑꯩꯈꯣꯏ ꯆꯥ ꯂꯣꯟꯕꯒꯤ ꯆꯉꯥꯡ ꯉꯥꯛꯇ ꯂꯩ ꯆꯉꯥꯡꯁꯦ ꯑꯗꯨꯝ ꯂꯣꯟꯕꯅꯤꯅ ꯍꯥꯏꯗꯤ ꯆꯥ ꯃꯅꯥ ꯃꯌꯥꯝ ꯂꯩꯔꯤꯑꯕ ꯃꯅ ꯅꯨꯡꯁꯤꯕꯗꯣ ꯅꯍꯥꯟꯃꯨꯛ ꯂꯩꯔꯛꯄꯒꯤ ꯑꯗꯨꯒ ꯒ꯭ꯔꯤꯟ ꯇꯤ ꯊꯛꯅꯤꯡꯉꯁꯨꯅꯦ ꯑꯩꯈꯣꯏꯒꯤ ꯒ꯭ꯔꯤꯟ ꯇꯤ ꯑꯁꯦꯡꯕꯗꯣꯗꯣ ꯑꯗꯨ ꯃꯌꯥꯝ ꯑꯃ ꯑꯩꯅꯅꯦꯅ ꯅꯍꯥꯃꯨ ꯑꯩꯈꯣꯏ ꯏꯅꯦ ꯑꯃꯗꯒꯤꯅꯦ ꯃꯥꯒꯤ ꯒ꯭ꯔꯤꯟ ꯇꯤꯁꯦ ꯃꯅꯝ ꯌꯥꯝ ꯅꯨꯡꯁꯤꯑꯕ ꯑꯗꯨꯏ ꯒ꯭ꯔꯤꯟ ꯇꯤꯗꯣ ꯑꯩꯅꯅ ꯆꯞꯊꯠꯂꯦꯗꯅ ꯑꯗꯨꯒ ꯀꯪꯍꯜꯂꯒ ꯕꯇꯜꯁꯤꯗ ꯍꯥꯞꯆꯤꯜꯂ ꯊꯝꯕꯅꯦꯕ ꯍꯥꯏꯗꯤ ꯅꯨꯡꯗꯥꯡ ꯋꯥꯏꯔꯝꯒꯨꯝꯕ ꯀꯩꯒꯨꯝꯕ ꯑꯌꯨꯛ ꯄꯣꯛꯑꯣ ꯑꯣꯏꯔꯣ ꯑꯣ ꯍꯥꯏꯗꯤ ꯑꯗꯨꯝꯥ ꯊꯛꯅꯤꯡꯉꯛꯄ ꯃꯇꯝꯗꯣ ꯏꯁꯤꯡ ꯑꯁꯥꯕ ꯊꯛꯇꯣꯏꯁꯤꯔꯣ ꯒ꯭ꯔꯤꯟ ꯇꯤꯗꯣ ꯊꯛꯄꯅ ꯐꯩꯌꯦꯅ ꯑꯩꯅ ꯑꯗꯨꯏꯗꯣ ꯑꯗꯨꯝ ꯁꯧꯍꯜꯂ ꯁꯧꯍꯜꯂꯒ ꯑꯗꯨꯝ ꯊꯛꯄ ꯍꯥꯏꯗꯤ ꯏꯁꯤꯡ ꯊꯛꯄꯒꯤ ꯇꯥꯏꯞꯇꯅꯦ ꯕꯇꯜꯗ ꯍꯥꯟꯖꯤꯜꯂꯒ ꯑꯗꯨꯏ ꯒ꯭ꯔꯤꯟ ꯇꯤꯗꯨꯁꯨ ꯃꯅꯝ ꯌꯥꯝ ꯅꯨꯡꯁꯤꯌꯦ ꯁꯨ ꯍꯣꯔꯦꯟ ꯍꯦꯛꯅꯤꯡꯉꯗꯤꯅꯦ ꯍꯦꯛꯑ ꯄꯨꯋꯣ ꯑꯩꯈꯣꯏꯗꯒꯤ ꯍꯥꯏꯗꯤ ꯃꯅꯝ ꯌꯥꯝ ꯅꯨꯡꯁꯤꯑꯦꯕ ꯑꯩꯈꯣꯏꯗꯨ ꯃꯤꯒ ꯃꯥꯟꯅ ꯇꯝꯅꯦ ꯃꯤꯒꯤꯗꯤꯅꯦ ꯍꯥꯏꯗꯤ ꯃꯅꯝ ꯅꯨꯡꯁꯤ ꯍꯥꯏꯇꯥꯥꯔꯁꯨꯅꯦ ꯀꯪꯍꯜꯂꯒ ꯑꯩꯈꯣꯏꯅ ꯁꯧꯕ ꯃꯇꯝꯗ ꯃꯅꯝ ꯅꯨꯡꯁꯤꯗꯕ ꯌꯥꯎꯋꯦꯕ ꯑꯩꯈꯣꯏꯗꯨꯗꯤ ꯌꯥꯝ ꯐꯩꯌꯦꯕ ꯃꯆꯥ ꯅꯪ ꯍꯣꯔꯦꯟꯝꯇ ꯊꯛꯑ ꯌꯦꯡꯉꯨꯨ ꯑꯗꯨꯒ ꯅꯪ ꯄꯥꯝꯕꯗ ꯍꯦꯛꯑꯒ ꯄꯨꯑꯣꯣ
ꯌꯥꯏꯌꯦꯦ ꯄꯨꯈꯤꯒꯦ ꯑꯩꯁꯨ ꯒ꯭ꯔꯤꯟ ꯇꯤꯗꯣ ꯍꯥꯏꯗꯤ ꯏꯁꯥꯁꯦ ꯑꯗꯨꯝ ꯆꯥꯕꯒ ꯊꯛꯄꯒ ꯇꯨꯝꯕꯒ ꯑꯗꯨꯝ ꯇꯧ ꯂꯩꯔꯕꯅꯤꯅꯅꯦ ꯒ꯭ꯔꯤꯟ ꯇꯤ ꯀꯩꯀꯥꯗꯣ ꯊꯛꯑ ꯈꯣꯠꯂꯒ ꯑꯗꯨꯗꯣ ꯍꯥꯏꯗꯤ ꯏꯁꯤꯡ ꯊꯛꯄꯒꯨꯝꯅ ꯍꯥꯏꯗꯤ ꯃꯆꯤꯠ ꯃꯆꯤꯠ ꯊꯛꯑ ꯈꯣꯠꯂꯒ ꯑꯦꯛꯁꯔꯁꯥꯏꯁ ꯀꯩꯀꯥ ꯈꯔ ꯇꯧꯗ꯭ꯔꯗꯤ ꯏꯁꯥꯁꯦ ꯅꯣꯏ ꯈꯜꯂꯛꯄꯒꯤ ꯌꯥꯗ꯭ꯔꯦ ꯑꯩꯁꯨ ꯑꯗꯨꯃꯥꯏꯅ ꯈꯔ ꯇꯧꯗ꯭ꯔꯗꯤ ꯏꯁꯥꯁꯦ ꯐꯤꯒꯔ ꯁꯦꯝꯅꯤꯡꯕꯁꯦ ꯑꯗꯨꯝ ꯇꯨꯝꯕꯒ ꯆꯥꯕꯒ ꯇꯧ ꯂꯩꯔꯦꯕ ꯑꯩꯁꯦ ꯍꯧꯖꯤꯛꯁꯦ ꯁꯨꯤ ꯁꯨꯇꯤꯁꯨ ꯄꯤꯕꯅꯤꯅ ꯍꯥꯏꯅꯅꯦ ꯀꯩꯁꯨꯝ ꯇꯧꯅꯤꯡꯉꯥꯏꯁꯨ ꯂꯩ ꯂꯩꯗꯕꯅꯤꯅ ꯑꯗꯨꯝ ꯇꯨꯝꯃꯒ ꯂꯩꯔꯦꯕ ꯑꯩꯁꯦ ꯑꯗꯨꯗꯨꯅ ꯑꯩꯒꯤ ꯉꯛꯁꯝꯒꯤꯗ ꯑꯃ ꯇꯣꯡꯉꯒ ꯂꯩꯕꯁꯦ ꯁꯤꯁꯨ ꯑꯗꯨꯝ ꯍꯤꯞꯃꯟꯕꯩꯅꯦꯅ ꯍꯥꯏꯔꯛꯑꯦꯕ ꯑꯩꯅ ꯍꯪꯕ ꯀꯥꯟꯗ ꯑꯗꯨꯗꯨꯅ ꯍꯤꯞꯄ ꯑꯩꯅ ꯑꯗꯨꯃꯥꯏꯅ ꯈꯔ ꯏꯁꯥꯁꯦ ꯁꯦꯝꯗ꯭ꯔꯒꯗꯤ ꯋꯦꯠꯁꯦ ꯃꯌꯥꯝ ꯍꯦꯟꯒꯠꯂꯛꯑꯒꯗꯤ ꯑꯩꯁꯦ ꯌꯥꯔꯔꯣꯏꯗꯕ ꯐꯤꯔꯣꯜ ꯀꯩꯀꯥ ꯑꯝꯇ ꯆꯥꯁꯤꯜꯂꯛꯇ꯭ꯔꯦꯕ ꯑꯩꯁꯦ ꯑꯗꯨꯗꯨꯅ ꯈꯔ ꯐꯤꯒꯔꯁꯦ ꯁꯦꯝ ꯀꯥꯏꯅꯅꯦ ꯑꯗꯨ ꯅꯪꯒꯤ ꯅꯪꯒꯤꯗ ꯂꯥꯛꯄ ꯑꯗ ꯑꯩꯗꯣ ꯒ꯭ꯔꯤꯟ ꯇꯤ ꯀꯩꯀꯥꯗꯣ ꯈꯔꯁꯨ ꯅꯪ ꯍꯦꯛꯒ ꯑꯗꯨꯝ ꯊꯝꯂꯝꯝꯃꯣ ꯅꯉꯣꯟꯗꯒꯤ ꯑꯗꯨꯝ ꯄꯨꯈꯤꯒꯦꯕ ꯑꯩꯗꯣ
ꯍꯣꯏ ꯍꯧꯖꯤꯛꯅꯦ ꯅꯣꯡꯁꯨ ꯈꯔ ꯍꯥꯡꯈ꯭ꯔꯕꯅꯤꯅꯅꯦ ꯑꯩ ꯍꯦꯛꯑꯒꯦ ꯍꯥꯏꯗꯤ ꯉꯁꯥꯏꯒꯤ ꯅꯣꯡ ꯇꯥꯒꯤꯈꯤꯕꯒꯤ ꯂꯩꯕꯥꯛꯇꯨ ꯈꯤꯇ ꯆꯣꯠꯇꯤ ꯆꯣꯠꯂꯝꯈꯤꯅꯤꯕꯀꯣ ꯑꯗꯨ ꯍꯤꯡꯒꯣꯜ ꯆꯪꯕꯗꯨ ꯌꯥꯗꯣꯏꯔꯥ ꯌꯥꯔꯣꯏꯗ꯭ꯔꯥ ꯈꯪꯗꯦ ꯍꯥꯏꯗꯤ ꯅꯣꯡꯗꯨ ꯇꯥꯈꯤꯕꯅꯦ ꯂꯩꯕꯥꯛꯈꯩꯗꯤ ꯂꯣꯏ ꯄꯦꯊꯣꯛꯑꯝꯒꯅꯦꯕ ꯑꯗꯨ ꯌꯥꯔꯒꯅ ꯑꯩꯁꯦ ꯍꯦꯛꯑꯝꯃꯒꯦ ꯌꯥꯗ꯭ꯔꯒꯅ ꯅꯪꯅꯦ ꯍꯌꯦꯡꯂ ꯀꯔꯤꯅꯣ ꯑꯃ ꯂꯥꯛꯑꯣꯕ ꯑꯃꯨꯛ ꯍꯥꯏꯗꯤ ꯉꯁꯤꯕꯨꯗꯤ ꯑꯗꯨꯝ ꯂꯥꯛꯑꯣ ꯑꯗꯨꯒ ꯌꯥꯔꯒꯗꯤ ꯑꯩ ꯒ꯭ꯔꯤꯟ ꯇꯤꯗꯣ ꯍꯦꯛꯑꯝꯃꯒꯦ ꯑꯗꯨꯒ ꯑꯩꯅ ꯀꯪꯍꯜꯂꯒꯅꯦ ꯄꯤꯔꯛꯑꯁꯨ ꯑꯩ ꯅꯪꯒꯤ ꯐꯧꯐꯝ ꯈꯣꯠꯐꯝꯗꯨ ꯅꯣꯏꯒꯤꯗꯤ ꯖꯒꯥꯗꯨ ꯂꯛꯄꯅꯤꯅ ꯅꯨꯡꯉꯥꯏꯇꯦ ꯍꯥꯏꯇꯥꯔꯁꯨ ꯑꯩꯅꯅꯦ ꯂꯣꯏꯅ ꯀꯪꯍꯜꯂꯒꯅꯦ ꯄꯤꯔꯁꯨ ꯄꯤꯔꯛꯀꯦ ꯍꯥꯏꯗꯤ ꯅꯁꯥ ꯆꯥꯎꯈꯠꯂꯦ ꯍꯥꯏꯗꯨ ꯅꯁꯥꯗꯣ ꯆꯥꯎꯈꯠꯍꯟꯒꯅꯣ ꯅꯀꯥ ꯇꯟꯒꯅꯣ ꯇꯨꯝ ꯇꯨꯝ ꯂꯩꯒꯅꯣ ꯍꯥꯏꯗꯤ ꯍꯧꯖꯤꯛꯀꯥꯟꯁꯤꯗꯤ ꯏꯁꯁꯤ ꯆꯥꯎꯈꯠꯂꯗꯤ ꯂꯥꯏꯅꯥ ꯥꯠ ꯖꯥ ꯂꯥꯛꯏꯗꯅ ꯑꯗꯨꯅ ꯏꯁꯥꯅ ꯈꯤꯇꯪ ꯁꯦꯝꯃꯣ ꯑꯗꯨ ꯍꯣꯔꯦꯟ ꯅꯪ ꯑꯗꯨꯝ ꯂꯥꯛꯀꯥꯟꯗ ꯍꯥꯏꯔꯛꯑꯣꯀꯣ ꯑꯩ ꯊꯕꯛ ꯇꯧꯔꯨꯏꯒꯦ
ꯍꯣꯏ ꯊꯝꯃꯣ ꯊꯝꯃꯣ